ꯀꯗꯩꯅꯣ ꯅꯪ
ꯑꯩꯔꯣ ꯁꯨꯝ ꯍꯤꯞꯄꯒ ꯂꯩꯔꯝꯃꯤꯌꯦ
ꯍꯤꯞꯇ ꯌꯥꯕ꯭ꯔꯣ
ꯏꯁ ꯌꯥꯏꯅ ꯍꯤꯞꯄꯗꯤ ꯈꯤꯇꯪ ꯅꯠꯇꯦ ꯃꯌꯥꯝ ꯌꯥꯏ
ꯅꯪ ꯒꯦꯝ ꯁꯥꯟꯅꯗ꯭ꯔꯕꯣ
ꯑꯩꯔꯣ ꯒꯦꯝꯗꯣ ꯁꯥꯟꯅꯕꯗꯣ ꯂꯦꯞꯄꯦꯗ ꯑꯩ ꯒ꯭ꯂꯣꯕꯦꯜ ꯆꯟꯗꯕꯗꯩ ꯁꯥꯎꯅꯤꯡꯗꯅꯅꯦ ꯁꯥꯟꯅꯗ꯭ꯔꯦ
ꯁꯥꯎꯅꯤꯡꯕꯒ ꯌꯥꯝ ꯍꯩꯕ꯭ꯔꯣ
ꯎꯝ ꯑꯩꯗꯤ ꯍꯩꯌꯦ ꯑꯩꯗꯤ ꯁꯥꯎꯅꯤꯡꯕꯁꯨ ꯍꯩ ꯑꯗꯨꯗꯒꯤ ꯃꯌꯥꯝ ꯍꯩ
ꯅꯪ ꯅꯍꯉꯩ ꯅꯣꯡꯃꯗ ꯀꯌꯥꯔꯛꯀ ꯁꯥꯟꯅꯩ
ꯑꯩꯔꯣ ꯑꯁ ꯁꯨꯛꯂꯦꯞ ꯂꯦꯞꯇꯕꯤꯗ ꯁꯥꯟꯅꯩꯗ ꯑꯌꯨꯛ ꯍꯧꯒꯠꯂꯛꯄꯗꯒꯤ ꯑꯩꯗꯣ ꯀꯣꯟ ꯍꯦꯛ ꯐꯦꯡꯕ ꯂꯣꯏꯔꯒ ꯂꯣꯏꯕꯗꯩꯅꯦ ꯍꯧꯔꯅꯤ ꯑꯩꯗꯨ ꯁꯥꯟꯅꯕ ꯑꯗꯨꯗꯒꯤ ꯆꯥꯛꯇꯣ ꯐꯠ ꯂꯥꯎꯅ ꯊꯣꯡꯗꯣꯛꯑꯅꯤ ꯑꯗꯨꯒ ꯍꯤꯟꯖꯥꯡꯗꯤ ꯃꯣꯏꯅ ꯊꯣꯡꯉꯅꯤꯅ ꯑꯗꯨꯗꯒꯤ ꯍꯧ ꯑꯁ ꯑꯗꯏ ꯒꯦꯝ ꯍꯧꯕꯗꯨꯅ ꯄꯨꯡ ꯑꯅꯤꯕꯧ ꯁꯥꯟꯅꯗꯣꯏꯅꯤ ꯑꯅꯤꯗꯅ ꯑꯩꯈꯣꯏ ꯒꯦꯝ ꯍꯥꯏꯗꯤ ꯃꯣꯏ ꯃꯄꯥꯟꯗ ꯂꯩꯕ ꯌꯥꯎꯅꯕꯒꯤ ꯆꯥꯛ ꯀꯩꯀꯩ ꯄꯤꯕꯩ ꯃꯇꯝꯅꯤꯅ ꯑꯗꯨꯗ ꯉꯥꯏꯍꯥꯛ ꯂꯦꯞ ꯄꯅꯦ ꯑꯗꯨꯗꯒꯤ ꯑꯃꯨꯛ ꯁꯥꯟꯅꯕ ꯍꯧꯗꯣꯏꯅꯦ ꯍꯥꯏꯗꯤ ꯑꯩꯗ ꯒ꯭ꯂꯣꯕꯦꯜ ꯇꯥꯟꯕꯗꯣꯏꯅꯦ ꯑꯇꯔꯁ ꯑ ꯆ ꯄꯨ ꯆꯥ ꯆꯥꯔꯦ ꯁ ꯂꯩ ꯀꯩ ꯏꯟꯀꯡ ꯆꯥꯒꯦ ꯉꯁꯤꯗꯤ
ꯍꯋꯥꯏ ꯊꯣꯡꯕꯅꯦ
ꯎꯝ
ꯑꯗꯨꯒ ꯄꯥꯐꯣꯔꯅꯦ
ꯑ
ꯍꯧꯖꯤꯛꯅ ꯈꯦꯔ ꯆꯥꯔꯤ
ꯑꯣ ꯈꯦꯌꯥꯔꯦꯕꯔ
ꯊ
ꯏꯦ ꯌꯥꯝ ꯄꯥꯝꯕꯅꯦ ꯆꯦ ꯃꯥꯏꯕꯗꯤ ꯈꯪꯉꯦ
ꯎꯝ ꯈꯦꯔꯗꯤ ꯑꯗꯨ ꯁꯥꯔ ꯌꯦ ꯌꯥꯏ ꯁ
ꯑꯩꯗꯤ ꯁꯪꯒꯣꯝ ꯁꯥꯅꯥꯗꯤ ꯆꯥꯔꯤꯈꯩ ꯄꯦꯟꯗꯦꯕꯣ ꯁꯪꯒꯣꯝ ꯁꯥꯅꯥꯁꯦ ꯌꯥꯝ ꯄꯥꯝꯃꯦꯕ ꯑꯩꯗꯤ
ꯑꯗꯣ ꯑꯩꯅꯅꯦ ꯁꯪꯒꯣꯝ ꯁꯅꯥꯒꯨꯝꯕ ꯑꯗꯨꯝꯕꯗꯤ ꯄꯥꯝꯗꯦꯕꯀꯣ ꯁꯪꯒꯣꯝ ꯍꯥꯏꯗꯤ ꯁꯪꯒꯣꯝ ꯑꯃ ꯐꯝꯕꯒꯩꯁꯦ ꯈꯪꯕ꯭ꯔꯥ ꯀꯥꯔꯠꯀꯨꯝꯕꯈꯩꯁꯦ ꯑꯗꯨꯒ ꯈꯦꯔꯗꯗꯤ ꯌꯥꯝ ꯆꯥꯅꯤꯡꯕ
ꯈꯦꯔꯅ ꯍꯦꯟꯅ ꯄꯥꯝꯕ꯭ꯔꯥ ꯌꯥꯝꯅ ꯍꯦꯟꯅ
ꯅꯣꯏ ꯑꯗꯣ ꯅꯣꯏꯅ ꯑꯃꯨꯛ ꯀꯥꯔꯠꯀꯨꯝꯕ ꯑꯗꯨꯒꯨꯝꯕꯅ ꯍꯦꯟꯅ ꯄꯥꯝꯃꯤꯅꯅ
ꯎꯝ ꯄꯥꯝꯃꯦꯗ ꯌꯥꯝ ꯑꯩꯗꯤ ꯍꯥꯏꯗꯤ ꯌꯥꯝ ꯆꯥꯖꯅꯤꯡꯉꯦꯕ ꯑꯩꯩꯗꯣ ꯁꯪꯒꯣꯝ ꯁꯅꯥꯁꯤꯗꯤ ꯑꯗꯨꯣ ꯊꯣꯛꯣꯞꯄꯗꯤ ꯈꯪꯗꯦ
ꯎꯝ
ꯅꯪ ꯀꯩꯅꯣ ꯆꯠꯄ ꯍꯧꯗ꯭ꯔꯤꯕꯣ ꯀꯣꯂꯦꯖ ꯆꯠꯄ ꯍꯧꯗ꯭ꯔꯤꯕꯣ
ꯀꯂꯁ ꯑꯩ ꯃꯟꯗꯤꯔꯦ ꯆꯠꯇꯣꯏꯅꯦ ꯃꯟꯗꯤꯔ ꯆꯠꯂꯅꯤ ꯃꯖꯒꯤ ꯃꯗꯤꯔ ꯆꯂꯒ ꯑꯗꯨꯝ ꯍꯥꯏꯗꯤ ꯈꯔ ꯀꯥꯔꯝꯃꯒ ꯑꯗꯨꯗꯩ ꯈꯔ ꯑꯗꯨꯝ ꯂꯦꯞꯄꯅꯤ
ꯎꯝ ꯀꯥꯎꯍꯦ ꯀꯣꯂꯦꯖ ꯀꯥꯕꯁꯦ ꯅꯨꯡꯉꯥꯏꯅꯤ ꯀꯩꯅꯣ ꯀꯣꯂꯦꯖꯁꯦ ꯀꯣꯂꯦꯖ ꯈꯇꯅꯦ ꯅꯨꯡꯉꯥꯏꯗꯣꯏꯁꯦ
ꯑꯗꯣ ꯑꯩꯈꯣꯏ ꯃꯅꯤꯄꯨꯔ ꯑꯩꯈꯣꯏ ꯁꯤꯗꯗꯤ ꯅꯨꯡꯉꯥꯏꯗꯧ ꯃꯥꯟꯗꯕ ꯑꯩꯅ ꯀꯣꯂꯦꯖ
ꯆꯠꯂ ꯆꯠꯂ ꯈꯪꯛꯀꯅꯤ ꯍꯧꯗ ꯉꯥꯏꯔꯤꯕꯩꯅꯦ
ꯑꯣꯝ
ꯍꯧꯗ ꯉꯥꯏꯔꯤꯕꯩꯅꯦ ꯅꯪ ꯑꯗꯨꯝ ꯆꯠꯂꯀꯥꯟꯗ ꯅꯨꯡꯉꯥꯏꯔꯛꯀꯅꯤ ꯇꯝꯗꯝ ꯑꯩꯈꯣꯏꯁꯨ ꯑꯍꯥꯟ ꯎꯝ ꯑꯩꯈꯣꯏꯁꯨ ꯑꯍꯥꯟꯕꯗ ꯅꯨꯡꯉꯥꯏꯔꯝꯗꯦꯕꯀꯣ ꯑꯍꯥꯟꯕꯗ ꯀꯅꯥꯝꯇꯒ ꯈꯪꯅꯗꯕ ꯃꯐꯝꯒ ꯑꯣꯏꯔꯦ ꯑꯗꯒꯤꯗꯤ ꯎꯝ ꯈꯪꯗꯦ ꯂꯣꯏꯅꯃꯛ ꯆꯦꯟꯁ ꯇꯧꯕꯒꯤ ꯌꯥꯝ ꯅꯨꯡꯉꯥꯏꯇꯦ ꯠꯇꯦ ꯑꯗꯨꯒ ꯃꯣꯏꯅꯁꯨ ꯇ꯭ꯔꯤꯠ ꯇꯧꯕꯗꯣ ꯑꯉꯥꯡ ꯇꯥꯏꯞꯇ ꯇꯧꯕꯤꯔꯒ ꯌꯥꯝꯅ ꯏꯁꯇ꯭ꯔꯤꯛ ꯑꯣꯏꯕꯒꯤ ꯈꯪꯗꯦ ꯅꯨꯡꯉꯥꯏꯕ ꯈꯪꯗꯦ ꯑꯁ ꯁꯤꯗꯤ ꯀꯣꯂꯦꯖꯀꯤ ꯀꯩ ꯀꯥꯟꯅꯔꯤꯒꯦ ꯀꯥꯏꯅꯒ ꯈꯜꯂꯝꯃꯦꯕ
ꯑꯥ
ꯑꯩ ꯅꯪ ꯂꯥꯛꯑꯣ ꯀꯩꯅꯣ ꯃꯈꯣꯟꯗꯣ ꯑꯩꯒꯤ ꯃꯈꯣꯟꯁꯦ ꯑꯩꯗꯣ ꯑꯃꯛ ꯇꯥꯕꯩꯇꯕ
ꯍꯜꯂꯣ ꯇꯥꯔꯕꯣ ꯑꯥ ꯇꯥꯏꯌꯦ ꯇꯥꯏꯌꯦ ꯑꯩꯒꯤ ꯃꯈꯣꯟ ꯇꯥꯛꯑꯦ ꯍꯥꯏꯕ ꯀꯩꯒꯤ ꯑꯣꯏꯖꯠꯅꯣ ꯁꯤꯕꯣ
ꯈꯪꯉꯦ
ꯅꯪ ꯇꯥꯗ꯭ꯔꯣ ꯑꯩ ꯃꯈꯣꯟꯁꯦ ꯑꯅꯤꯔꯛ ꯊꯣꯛꯅ ꯇꯗꯦ ꯑꯗꯨꯝ ꯁꯥꯟꯅꯔꯁꯤ
ꯍꯣꯏ
ꯍꯣꯏ
ꯑꯗꯨꯒ ꯀꯩ ꯍꯥꯏꯅꯤ ꯁꯨꯝ ꯆꯠꯂ ꯆꯠꯂ ꯀꯥꯟꯗꯅꯦ ꯈꯪꯉꯕ꯭ꯔꯥ ꯅꯨꯡꯉꯥꯏꯔꯛꯑꯦꯕꯀꯣ ꯑꯗꯒꯤ ꯂꯦ ꯑꯩꯈꯣꯏ ꯑꯥꯗꯁꯨꯅꯦ ꯑꯃꯨꯛꯃꯨꯛ ꯏꯁꯇꯣꯜ ꯐꯝꯍꯜꯂꯦꯕ ꯃꯣꯏꯅ ꯑꯩꯕꯨꯗꯤ ꯐꯝꯃꯛꯇꯦ ꯑꯗꯨꯑꯣꯏꯁꯨ ꯑꯌꯥꯝꯕꯅ ꯑꯥꯒꯤ ꯌꯥꯝ ꯅꯨꯡꯉꯥꯏꯕ ꯑꯃꯅꯦ ꯁꯦꯇꯔꯗꯦ ꯈꯨꯗꯤꯡꯒꯤꯅꯦ ꯀꯩꯅꯣ ꯑꯗꯨꯝ ꯇꯧꯋꯦꯕ ꯑꯃ ꯅꯠꯇ꯭ꯔꯒ ꯑꯃ ꯐꯪꯁꯟꯁꯦ ꯑꯗꯨꯝ ꯇꯧꯕꯤꯌꯦꯕꯀꯣ ꯑꯦꯛꯇꯤꯚꯤꯇꯤꯁ ꯑꯗꯨꯝ ꯇꯧꯕꯤꯌꯦꯕ ꯑꯗꯨꯒ ꯁꯦꯇꯔꯗꯦꯁꯦ ꯑꯌꯥꯝꯕꯅ ꯗꯤꯄꯥꯔꯠꯃꯦꯟ ꯗꯤꯄꯥꯔꯠꯃꯦꯟꯁꯦ ꯈꯥꯏꯗꯣꯛꯑꯒ ꯑꯆꯥꯄꯣꯠꯀꯨꯝꯕ ꯍꯥꯏꯗꯤ ꯑꯩꯈꯣꯏꯅ ꯁꯦꯝꯖꯔꯒ ꯄꯣꯠ ꯆꯩꯩ ꯌꯣꯜꯍꯜꯂꯦꯕ ꯈꯪꯉꯕ꯭ꯔꯥ ꯀꯦꯝꯄꯁ ꯃꯅꯨꯡꯁꯤꯗ ꯕ꯭ꯔꯦꯛ ꯃꯇꯦꯛꯁꯤꯗ ꯑꯗ ꯑꯩꯈꯣꯏꯒꯤ ꯑꯩꯈꯣꯏꯒꯤꯗꯤ ꯑꯌꯥꯝꯕꯅ ꯑꯩꯈꯣꯏ ꯀꯥꯡꯕꯨꯅ ꯌꯣꯟꯗꯣꯏꯁꯤꯗꯤ ꯍꯥꯏꯗꯤ ꯑꯩꯈꯣꯏ ꯖꯥꯠ ꯗꯤ ꯀꯥꯡꯕꯨꯁꯤꯅ ꯌꯣꯟꯗꯣꯏꯗꯤ ꯁꯤꯡꯖꯨ ꯉꯥꯛꯇꯅꯦꯕ ꯀꯤꯂꯤ ꯆꯅꯥꯒꯨꯝꯕ ꯈꯦꯔꯒꯨꯝꯕ ꯈꯪꯕ꯭ꯔꯥ ꯑꯗꯒꯤ ꯀꯣꯂꯦꯖꯇ ꯑꯗꯨꯃꯥꯏꯅ ꯌꯣꯟꯕꯗꯣ ꯇꯝꯕꯤꯔꯛꯄꯗꯒꯤ ꯉꯥꯎꯅꯔꯛꯑꯦꯗꯅ ꯃꯤꯁꯤꯡꯁꯦ ꯍꯥꯏꯗꯤ ꯏꯁꯤꯡꯖꯨ ꯀꯩꯀꯥꯒꯤ ꯍꯥꯎꯕꯗꯣ ꯁꯤꯠꯂꯦꯕ ꯍꯥꯏꯗꯤ ꯏꯁꯇꯣꯜ ꯃꯌꯥꯝ ꯍ ꯏꯁꯇꯣꯜ ꯃꯌꯥꯝ ꯐꯝꯕꯁꯤꯗꯅꯦ ꯁꯤꯡꯖꯨꯒꯤ ꯏꯁ꯭ꯇꯣꯜꯁꯤꯅ ꯑꯗꯨꯝ ꯍꯥꯟꯅ ꯌꯣꯟꯕ ꯑꯗꯨꯏꯗꯨꯅ ꯊꯨꯅ ꯍꯥꯏꯗꯤ ꯁꯤꯠꯄꯗ ꯌꯥꯝ ꯇꯨꯏꯅ ꯀꯣꯟꯅꯗꯦꯕ ꯍꯦꯛꯇ
ꯑꯨꯝ
ꯑꯗꯨꯗꯒꯤ ꯃꯤꯁꯤꯡꯁꯦ ꯀꯔꯕꯥꯔ ꯂꯥꯏꯔꯤꯛ ꯇꯝꯕꯗꯒꯤ ꯀꯔꯕꯥꯔꯔꯣꯝ ꯑꯣꯟꯈꯤꯕꯗꯣ ꯈꯪꯕ꯭ꯔꯥ ꯀꯩꯅꯣ ꯔꯣꯝꯗꯒꯁꯦ ꯑꯃꯨꯛ ꯑꯃꯨꯛ ꯄꯣꯞ ꯑꯞ ꯁꯦꯜꯒꯗꯤ ꯁꯣꯔꯣꯛ ꯃꯇꯥꯏꯗꯁꯤꯡ ꯁꯤꯡꯖꯨ ꯌꯣꯟꯕꯒꯁꯦ ꯇꯧꯈꯠꯅꯔꯛꯇꯅ ꯑꯗꯨ ꯌꯥꯝ ꯁꯤꯠꯖꯠꯅꯤ ꯈꯦꯔ ꯌꯣꯟꯕ ꯑꯗꯒꯤꯗꯤ ꯕꯣꯔꯥ ꯌꯣꯟꯕ ꯍꯥꯏꯗꯤ ꯃꯥꯟꯅꯗꯦꯗꯅ ꯑꯩꯈꯣꯏ ꯈꯨꯠꯇꯧꯁꯤꯒ
ꯑꯥ
ꯃꯌꯥꯝ ꯃꯌꯥꯝ ꯌꯥꯝ ꯁꯤꯠ ꯆꯥꯅꯤ ꯇꯥꯡꯕꯨꯗꯤ ꯇꯥꯡꯉꯦꯕ ꯁꯤꯡꯖꯨꯗꯣ ꯌꯥꯝ ꯍꯩꯒꯤ ꯑꯣꯏꯔꯒ ꯄ꯭ꯂꯦꯠꯇꯣ ꯑꯩꯈꯣꯏ ꯁꯥꯏꯗꯅ ꯀꯨꯟꯊ꯭ꯔꯥꯃꯨꯛꯀꯤ ꯀꯨꯟꯊ꯭ꯔꯥꯐꯧꯗꯤ ꯌꯥꯝꯅ ꯀꯨꯟꯃꯨꯛꯀꯤ ꯄꯣꯠꯇꯣ ꯂꯨꯄꯥ ꯌꯥꯡꯈꯩꯗ ꯄ꯭ꯂꯦꯠ ꯇꯧꯔ ꯌꯣꯟꯈꯠꯂꯛꯄꯗꯨꯗꯗꯤ ꯃꯣꯏꯗꯤ ꯗꯕꯜꯗ ꯇꯣꯡꯖꯗ꯭ꯔꯥ
ꯑꯥ ꯇꯣꯡꯉꯦ
ꯎꯝ
ꯀꯥꯟꯅꯩꯒꯣ ꯌꯥꯝꯅ ꯑ ꯑꯗꯨ ꯑꯣꯏꯅ ꯆꯠꯂꯒ ꯑꯗꯨꯃꯥꯏꯅ ꯍꯥꯏꯗꯤ ꯃꯄꯥꯟ ꯂꯝꯁꯤꯗ ꯆꯠꯂꯒ ꯑꯩꯈꯣꯏꯒꯤ ꯍꯥꯏꯗꯤ ꯑꯩꯈꯣꯏꯒꯤ ꯁꯤꯒꯨꯝꯕ ꯍꯥꯏꯗꯤ ꯑꯩꯈꯣꯏꯒꯤ ꯇ꯭ꯔꯦꯗꯤꯁꯅꯦꯜ ꯆꯥꯅ ꯊꯛꯅꯕꯈꯩꯁꯤ ꯌꯣꯟꯕꯅ ꯐꯔꯅꯤ ꯍꯥꯏꯕ ꯎꯝ ꯑꯗꯨꯗꯩ ꯍꯥꯏꯗꯤ ꯃꯄꯥꯟꯂꯝꯒꯤ ꯃꯤꯈꯩꯗꯤ ꯑꯗꯨꯝ ꯑꯩꯈꯣꯏꯒꯤ ꯎꯠꯇꯤ ꯊꯣꯡꯕ ꯑꯗꯨꯒ ꯊꯔꯣꯏ ꯊꯣꯡꯕ ꯁꯤꯒꯨꯝꯕꯁꯦ ꯌꯥꯝ ꯄꯥꯝꯃꯦ ꯍꯥꯏꯌꯦꯕ ꯑꯩꯈꯣꯏ ꯆꯦ ꯑꯃ ꯃꯈꯥꯔꯣꯝꯒꯤ ꯂꯩꯕꯗꯣ
ꯎꯝ ꯎꯝ ꯊꯔꯣꯏ ꯊꯣꯡꯕꯁꯨ ꯐꯪꯗꯦꯗꯅ
ꯎꯝ ꯑꯗꯨꯏ ꯍꯥꯏꯗꯤ ꯑꯗꯨꯃꯥꯏꯅ ꯌꯣꯡꯕꯅ ꯐꯗꯧ ꯃꯥꯜꯂꯦ ꯍꯥꯏꯗꯤ ꯑꯥꯗ ꯑꯩꯈꯣꯏ ꯃꯩꯇꯩꯒꯤꯒ ꯀꯩꯅꯣ ꯃꯌꯥꯝ ꯂꯩꯗꯅ
ꯑꯗꯨꯒ ꯑꯩꯅ ꯈ꯭ꯋꯥꯏ ꯉꯛꯄ ꯑꯃ ꯅꯥꯀꯨꯞꯄꯤꯁꯦ
ꯎꯝ
ꯅꯥꯀꯨꯞꯄꯤꯁꯦ ꯐꯪꯗꯦꯕ ꯑꯗꯥ
ꯎꯝ ꯑꯧ ꯐꯪꯗꯦ ꯍꯥꯏꯌꯦ ꯑꯩꯈꯣꯏꯗꯥꯅꯁꯨ ꯅꯀꯨꯞꯄꯤ ꯌꯥꯝ ꯇꯥꯡꯉ ꯍꯥꯏ
ꯎꯝ ꯄꯥꯛꯅ ꯐꯪꯗꯦ ꯅꯥꯀꯨꯞꯄꯤ ꯀꯁꯦ ꯎꯝ
ꯑꯩꯅ ꯕꯣꯇꯜꯗ ꯊꯥꯔꯒ ꯊꯝꯃꯣꯅ ꯍꯥꯏꯈꯤꯕꯅꯦ ꯑꯩꯈꯣꯏ ꯗꯥꯗ
ꯎꯝ ꯕꯣꯇꯜꯗ ꯎꯝ ꯕꯣꯇꯜꯗ ꯆꯠꯂꯛꯠꯂ ꯊꯥꯔꯔꯤ
ꯎꯝ ꯎꯝ ꯃꯣꯏꯗꯤ ꯁꯤꯡꯖꯨꯒꯁꯦ ꯀꯩꯅꯣ ꯌꯥꯎꯗꯕꯤ ꯃꯣꯏꯒꯤ ꯍꯥꯏꯗꯤ ꯁꯨꯝ ꯃꯌꯥꯡꯒꯩꯗꯣ ꯑꯗꯨꯅ ꯁꯤꯡꯖꯨꯒꯁꯦ ꯀꯩꯅꯣ ꯌꯥꯎꯗꯕꯤ ꯆꯥꯏꯌꯦ ꯃꯣꯏꯗꯤ
ꯆꯥꯕꯅꯦ ꯃꯣꯏ ꯎꯝ ꯃꯣꯢ ꯆꯥꯏꯗꯨꯗꯤ ꯄꯨꯔꯥ ꯁꯤꯡꯖꯨ ꯆꯤꯡꯗ꯭ꯔꯦ ꯍꯥꯏꯕ ꯁꯂꯥꯠ ꯆꯤꯡꯉꯦ ꯍꯥꯏꯕ ꯃꯣꯏ ꯈꯨꯆꯥꯗꯨꯗꯤ
ꯁꯂꯥꯠꯇ ꯃꯤ ꯃꯤ ꯍꯥꯞꯆꯤꯟꯕ ꯆꯤꯡꯉꯦ
ꯎꯝ ꯎꯝ ꯆꯤꯡꯉꯤ ꯍꯥꯏꯗꯤ ꯉꯥꯔꯤ ꯌꯥꯎꯗꯗꯤ ꯀꯃꯥꯏꯅ ꯁꯤꯡꯖꯨ ꯀꯧꯗꯣꯏ ꯅꯠꯇ꯭ꯔꯥ
ꯑꯁ ꯁꯤꯡꯖꯨꯁꯦ ꯑꯩꯈꯣꯏ ꯁꯤꯗꯗꯪ ꯅꯠꯇꯦ ꯍꯥꯏꯕ ꯑꯃ ꯑꯥ ꯃꯄꯥꯂꯝꯒꯤ ꯃꯤꯒꯩꯁꯨ ꯂꯣꯏꯅ ꯈꯪꯅꯗꯨꯅ ꯂꯣꯏꯅ ꯆꯥꯟꯅꯔꯦ ꯍꯥꯏꯕ ꯍꯧꯖꯤꯛꯇꯤ
ꯎꯝ ꯆꯥꯅꯔꯦ ꯏꯁ ꯃꯣꯏꯅꯒ ꯍꯦꯟꯅ ꯅꯩꯁꯜꯂꯛꯑꯦꯕꯣ
ꯑꯧ ꯚꯤꯗꯤꯑꯣꯒ ꯅꯝꯃꯒꯒ
ꯎꯝ ꯎꯝ ꯎꯝ ꯑꯗꯣ ꯑꯗꯨꯝ ꯃꯍꯥꯎꯗꯤ ꯑꯗꯨꯝ ꯈꯦꯠꯅꯔꯗꯧꯅꯤ ꯅꯠꯇ꯭ꯔꯥ
ꯈꯦꯠꯅꯔꯦ ꯑꯩꯈꯣꯏꯅ ꯇꯧꯕꯅ ꯍꯦꯟꯅ ꯍꯥꯎꯗꯣꯏꯅꯦ ꯍꯥꯏꯕ ꯃꯣꯏꯗꯩꯗꯤ
ꯑꯁ ꯑꯩꯈꯣꯏ ꯍꯥꯟꯅ ꯍꯣꯁꯇꯦꯜꯗ ꯂꯩꯕꯗ ꯂꯩꯃꯤꯟꯅꯕ ꯅꯨꯄꯤ ꯑꯃ ꯃꯥ ꯃꯣꯏꯒꯤ ꯖꯥꯇꯤꯗꯤ ꯉ ꯔꯤ ꯒꯨꯝꯕꯩ ꯃꯅꯝꯁꯦ ꯅꯝꯊꯤ ꯍꯥꯏꯕꯗꯨꯅꯦꯕꯀꯣ
ꯑꯥ
ꯑꯣ ꯑꯗꯨꯗ ꯑꯍꯥꯟꯕꯗꯗꯤ ꯃꯥꯗꯣ ꯆꯥꯎ ꯀꯩꯁꯨ ꯌꯥꯔꯝꯗꯦꯕꯀꯣ ꯁꯤꯡꯖꯨ ꯁꯨꯕꯗꯒꯤꯗꯤꯅꯦ ꯃꯥ ꯉꯥꯎꯈ꯭ꯔꯕ ꯈꯪꯉꯕ꯭ꯔꯥ ꯃꯥꯅ ꯁꯤꯡꯖꯨ ꯃꯄꯣꯠ ꯒꯁꯦ‌ ꯀꯩ ꯀꯩ ꯂꯩꯔꯛꯇ ꯎꯝ ꯂꯩꯔꯛꯇꯣꯏꯅꯦ ꯈꯪꯉꯕ꯭ꯔꯥ ꯑꯗꯨꯒ ꯁꯤꯡꯖꯨ ꯁꯨꯕꯤꯌꯣ ꯁꯨꯕꯤꯌꯣ ꯅꯅꯦ ꯆꯥꯔꯅꯦꯕꯀꯣ ꯑꯗꯨꯒ ꯃꯥꯅ ꯌꯨꯝꯗ ꯍꯥꯏꯗꯤ ꯑꯩꯈꯣꯏꯗꯣ ꯂꯣꯏꯔꯛꯄꯒꯤ ꯑꯥ ꯀꯩꯅꯣ ꯇꯧꯕꯗꯣ ꯀꯩ ꯌꯨꯝꯗ ꯍꯟꯅꯔꯛꯄꯩ ꯇꯥꯏꯃꯤꯡꯗꯨꯗꯅꯦ ꯑꯩꯒꯤ ꯉꯥꯔꯤ ꯀꯧꯇꯥꯗꯣ ꯃꯥꯅ ꯂꯧꯍꯧꯋꯦ ꯍꯥꯏꯔꯒ
ꯑꯣ ꯃꯥ ꯁꯤꯡꯖꯨ ꯇꯧꯔ ꯆꯥꯔꯝꯃꯅꯤ ꯎꯝ ꯀꯥꯡꯁꯣꯏꯒꯗꯤ ꯄꯤꯖꯗ꯭ꯔꯣ ꯑꯩꯈꯣꯏꯒꯤ ꯉꯥꯔꯤ ꯊꯥꯛꯄ ꯀꯥꯡꯁꯣꯏ ꯀꯩꯀꯥꯒꯗꯣ ꯑꯗꯨꯗꯤ ꯄꯥꯛꯅ ꯊꯣꯡꯕ ꯌꯥꯗꯕꯅꯤꯅ ꯄꯤꯖꯗꯦ ꯑꯩꯗꯤ ꯃꯄꯥꯟ ꯂꯣꯝꯗ ꯑꯗꯨꯨꯃꯥꯏꯅ ꯗꯨꯀꯥꯟ ꯑꯣꯏꯅ ꯐꯝꯃ ꯂꯩꯅꯤꯡꯉꯦ ꯍꯥꯏꯕ ꯑꯩꯈꯣꯏꯒꯤ ꯀꯩꯅꯣꯒꯤꯒꯨꯝꯕ ꯉꯥꯛꯇ ꯃꯅꯤꯄꯨꯔꯒꯤ ꯆꯥꯛ ꯌꯦꯟꯁꯥꯡꯁꯤ ꯌꯣꯜꯂꯒ
ꯎꯝ ꯊꯣꯡꯕꯁꯦ ꯌꯥꯝ ꯋꯥꯅ ꯊꯣꯡꯢꯗ ꯊꯣꯡꯕ ꯌꯥꯗꯕꯅꯤꯅ
ꯎꯝ ꯑꯃ ꯀꯩꯅꯣꯗꯣ ꯁꯤꯃꯥ ꯀꯨꯝꯕꯤ ꯅꯨꯄꯤꯗꯣ ꯑꯗꯨꯒꯤ ꯃꯅꯥꯎꯄꯤ ꯑꯃ ꯀꯩꯅꯣꯗ ꯍꯣꯡꯉꯦꯗꯅ ꯑꯃ ꯐꯤꯂꯝ ꯏꯁꯇꯥꯔ ꯑꯃ ꯈꯪꯕ꯭ꯔꯥ ꯃꯥꯒꯤ ꯑꯩꯈꯣꯏꯒꯤ ꯊꯥꯏꯅꯒꯤ ꯁꯤꯃꯥ ꯀꯨꯝꯕꯤ ꯊꯥꯏꯅꯗꯤ ꯍꯧꯖꯤꯛꯅ ꯃꯃꯥꯒ ꯍꯦꯛ ꯍꯦꯛ ꯁꯥꯔꯤꯕꯗꯣ ꯑꯥ ꯑꯗꯨꯒꯤ ꯃꯆꯟꯅꯨ ꯄꯤꯌꯦ ꯀꯩꯅꯣ ꯑꯃ ꯀꯩꯅꯣꯗ ꯑꯥ ꯃꯄꯥꯥꯟ ꯂꯝꯗ ꯀꯩꯅꯣ ꯑꯗꯨꯒꯨꯝꯕꯩ ꯍꯥꯡꯗꯣꯛ ꯑꯥꯒ ꯂꯩꯕꯗꯣ
ꯂꯩ ꯂꯩ ꯈꯪꯉꯦ ꯑꯥ
ꯊꯤ ꯐꯥꯎꯈ꯭ꯔꯦꯕ ꯃꯣꯏꯗꯤ ꯀꯣ ꯃꯥꯁꯨ ꯑꯗꯨꯕꯨꯗꯤ ꯀꯩꯅꯣꯔꯣ ꯀꯔꯤ ꯀꯔꯤ ꯀꯔꯤ ꯃꯥꯁꯨ ꯀꯩ ꯑꯥ ꯊꯕꯛ ꯇꯧꯔꯛꯄꯅꯤꯅ ꯀꯩꯅꯣꯗ
ꯎꯝ
ꯀꯔꯤ ꯗ꯭ꯔꯃꯥꯒ ꯈꯔ ꯀꯨꯝꯃꯛꯄꯅꯤꯅ ꯀꯩꯅꯣꯗ
ꯑꯧ ꯑꯧ ꯑꯗꯣ ꯃꯥꯗꯨ ꯀꯨꯏꯁꯨ ꯀꯨꯏꯔꯛꯑꯕ ꯃꯥꯜꯂꯦ ꯑꯗꯨ ꯇꯧꯕꯗꯣ
ꯎꯝ ꯊꯥꯏꯅꯗꯩ ꯃꯥꯜꯂꯦꯗ ꯃꯥ
ꯎꯝ ꯍꯥꯏꯗꯤ ꯍꯧꯖꯤꯛꯇ ꯅꯧꯅ ꯈꯪꯒꯠꯅꯔꯛꯄ ꯋꯥꯅꯤ ꯇꯧꯕꯗꯤ ꯀꯨꯏꯔꯕ ꯃꯥꯜꯂꯦ
ꯎꯝ
ꯃꯥꯁꯨ ꯑꯗꯨꯝꯕ ꯉꯥꯛꯇꯅꯤꯗ ꯁꯤꯡꯖꯨꯒꯨꯝꯕ ꯉꯥꯛꯇꯅꯦ ꯃꯥꯅ ꯌꯣꯜꯂꯤꯗꯣ ꯑꯌꯥꯝꯕꯅ ꯍꯥꯏꯗꯤ ꯌꯥꯝ ꯎꯝ ꯑꯗꯨꯗ ꯃꯣꯗꯤꯐꯥꯏ ꯇꯧꯊꯣꯛꯑꯒ
ꯁꯤꯠꯄꯗꯤ ꯐꯖꯅ ꯁꯤꯠꯂꯝꯃꯅꯤ
ꯎꯝ ꯑꯗꯩꯒꯤ ꯇꯥꯡꯁꯨ ꯇꯥꯡꯉꯤꯗꯅꯥꯀꯣ
ꯎꯝ ꯑꯗꯨꯗꯅ ꯍꯦꯟꯅ ꯇꯥꯡꯉꯝꯗꯧ ꯃꯥꯜꯂꯤꯉꯣ ꯍꯥꯏꯗꯤ ꯃꯣꯏ ꯍꯥꯏꯗꯤ
ꯎꯝ
ꯑ ꯀꯩꯅꯣ ꯇꯧꯕꯗꯣ ꯇꯥꯡꯁꯨ ꯇꯥꯡꯏ ꯑꯗꯨꯒ ꯀꯩꯅꯣꯗꯒ ꯆꯪꯕꯁꯦ ꯀꯦꯐꯦꯗꯒ ꯆꯪꯕꯁꯦ ꯑꯗꯨꯒꯨꯝꯕ ꯑꯆꯥꯝꯄꯣꯠꯀ ꯆꯥꯕꯁꯦꯀꯣ ꯑꯩꯈꯣꯏ ꯃꯩꯇꯩꯒ ꯆꯥꯁꯦ ꯌꯥꯝ ꯇꯥꯡꯉꯦ ꯍꯥꯏꯌꯦꯕ ꯈꯣꯏꯗꯥꯅ ꯍꯥꯏꯔꯛꯄꯗ ꯍꯌꯦꯡ ꯍꯌꯦꯡ ꯆꯠꯇꯣꯔꯤꯅ ꯍꯌꯦꯡ ꯉꯟꯅ ꯇꯨꯝꯃꯨꯀꯣ ꯎꯝ ꯉꯟꯅ ꯇꯨꯝꯆꯧ ꯅꯠꯇꯗꯤ ꯊꯦꯡꯅ ꯍꯧꯒꯠꯆꯠꯖꯅꯤ ꯑꯗꯨꯗꯤ ꯇꯨꯝꯅꯕ ꯇꯧꯔꯁꯤ
ꯩ ꯇꯧꯔꯁꯤ ꯀꯥꯏꯅꯅꯕ
ꯎꯝ ꯒꯨꯗ ꯅꯥꯏꯠ
ꯁꯤꯗꯤ ꯀꯍꯦꯟꯅ ꯂꯨꯁꯟꯂꯦ ꯌꯦꯉ ꯑꯃꯨꯛ ꯑꯣꯏꯔꯝꯗꯣꯏꯅꯤ ꯁꯤ ꯊꯕꯛꯇꯣ ꯑꯧ ꯅꯉꯣꯟꯗꯥ ꯎꯝ ꯍꯣꯏ ꯍꯣꯏ